ꯍꯜꯂꯣ ꯇꯥ꯭ꯔꯕꯣ
ꯎꯝ ꯈꯔ ꯄꯤꯛꯅꯗꯤ ꯇꯥꯏ
ꯑ ꯈꯔ ꯄꯤꯛꯅ ꯇꯥꯔꯒꯗꯤ ꯈꯤꯇꯪ ꯂꯩꯈꯠꯄꯤꯔꯣ ꯁꯥꯎꯟꯗꯨ ꯀꯣ ꯈꯤꯇꯪ ꯍꯧꯅ ꯇꯥꯅꯕꯥ ꯑꯗꯨꯒ ꯇꯥꯕ꯭ꯔꯥ ꯌꯦꯡꯉꯣ ꯇꯥ꯭ꯔꯕꯣ ꯍꯧꯖꯤꯛꯄꯨ ꯀꯃꯥꯏ ꯇꯧꯒꯦ꯫
ꯇꯥꯕꯨꯗꯤ ꯇꯥꯏ ꯐꯨꯜ ꯂꯩꯈꯠꯂꯁꯨ ꯑꯗꯨꯝ ꯄꯤꯛꯅ ꯇꯥꯏ ꯑꯗꯨꯝ ꯌꯥꯏ ꯑꯗꯨꯏ ꯑꯗꯨꯏꯁꯨ ꯌꯥꯝ ꯄ ꯀꯟꯅꯗꯤ ꯄꯤꯛꯅ ꯅꯠꯇꯦ
ꯍꯣꯏ ꯑꯗꯨꯒꯅ ꯑꯩꯒꯤ ꯅꯥꯀꯣꯡꯒꯨꯝꯕꯗꯣ ꯈꯤꯇꯪ ꯁꯦꯡꯗꯣꯛꯑꯒ ꯌꯦꯡꯉꯣ ꯃꯊꯪꯗꯒꯤꯗꯤꯀꯣ ꯑꯗꯨꯝ ꯈꯤꯇꯪ ꯍꯦꯟꯅ ꯇꯥꯕꯁꯨ ꯌꯥꯏꯌꯦꯕꯀꯣ ꯑꯗꯣ ꯅꯪ ꯉꯁꯤ ꯍꯧꯖꯤꯛꯇꯤ ꯉꯁꯤꯗꯤ ꯍꯧꯖꯤꯛꯇ ꯍꯜꯂꯛꯏ ꯍꯥꯏꯁꯤꯕꯨ ꯑ ꯀꯌꯥꯝ ꯌꯥꯝ ꯀꯔꯤ ꯇꯧꯔꯨꯕꯩꯅꯣ ꯉꯁꯤꯗꯤ ꯃꯤ ꯌꯥꯝ ꯂꯩꯕꯒꯤꯔꯥ ꯅꯠꯇ꯭ꯔꯒ ꯀꯔꯤ ꯀꯔꯤ ꯇꯧꯔꯨꯕꯒꯤꯅꯣ ꯅꯪꯅ ꯍꯧ ꯍꯧꯖꯤꯛꯇ ꯍꯜꯂꯛꯏꯁꯤꯕꯣ
ꯑꯌꯨꯛ ꯅꯨꯡꯊꯤꯟ ꯁꯥꯏꯗꯅꯥ ꯑꯗꯨꯅ ꯁꯨꯝ ꯊꯦꯡꯅ ꯊꯦꯡꯅ ꯁꯨꯝ ꯑꯣꯏꯔꯛꯄꯗꯣ ꯈꯤꯇꯪ ꯅꯨꯡꯉꯥꯏꯕ ꯑꯁꯣꯝ ꯍꯛꯆꯤꯛ ꯂꯥꯡꯕ ꯑꯗꯨꯒꯤꯅꯤ ꯑꯗꯩ ꯃꯤ ꯃꯤꯗꯨꯁꯨ ꯑꯃ ꯑꯅꯤ ꯑꯍꯨꯝ ꯃꯔꯤ ꯑꯩꯈꯣꯏ ꯃꯔꯤ ꯃꯔꯤ ꯃꯉꯥꯗ ꯑꯗꯨꯝ ꯂꯩꯕꯅꯦꯕꯀꯣ꯫ ꯁꯨꯝ ꯍꯛꯆꯤꯛ ꯂꯥꯡꯕꯩ ꯊꯣꯡꯅꯥꯎꯒ ꯍꯥꯡꯗꯣꯛꯑꯒ ꯃꯣꯏ ꯑꯗꯨꯝ ꯅꯨꯡꯉꯥꯏꯖꯕꯅꯦ ꯑꯩ ꯃꯥ ꯍꯥꯐꯦꯠꯇꯪꯗꯤ ꯅꯉꯣꯟꯗ ꯋꯥꯔꯤ ꯂꯤꯕ ꯂꯤꯗ꯭ꯔꯥꯕ
ꯑꯣ ꯑꯗꯨꯒꯤꯗꯣ ꯑꯩꯅ ꯈꯟꯕꯗ ꯅꯪ ꯉꯁꯥꯏ ꯀꯆꯧꯔꯤ ꯑꯅꯤ ꯂꯩꯒꯤꯕꯗꯣ ꯑꯗꯨꯒꯤꯁꯨ ꯑꯣꯏꯔꯝꯗꯧ ꯃꯥꯜꯂꯦ ꯍꯥꯏ ꯕꯗꯤ ꯑꯗꯨ ꯑꯃꯨꯛ ꯆꯥꯁꯤꯜꯂꯝꯅꯤꯅ ꯆꯥꯛꯇꯣ ꯂꯥꯝꯗꯕꯒꯤ ꯑꯗꯨꯝ ꯈꯤꯇꯪ ꯊꯦꯡꯗꯔꯛꯄꯁꯨ ꯃꯥꯜꯂꯦ꯫ ꯑꯗꯣ ꯉꯁꯥꯏ ꯀꯆꯧꯔꯤꯗꯨꯕꯨ ꯆꯥꯊꯣꯂꯛꯑꯕꯣ ꯅꯠꯇ꯭ꯔ ꯌꯨꯝꯗ ꯄꯨꯨꯔꯕꯣ ꯀꯃꯥꯏ ꯇꯧꯒꯦ꯫
ꯑꯗꯨ ꯑꯩꯒꯤ ꯅꯠꯇꯦꯗꯥ ꯏꯃꯥꯟꯅꯕꯅ ꯉꯁꯥꯏ ꯃꯔꯛꯇ ꯐꯣꯟ ꯇꯧꯔꯛꯄꯗꯣ ꯅꯪ ꯅꯤꯡꯁꯤꯡꯃꯥꯟ ꯅꯤꯡꯗ꯭ꯔꯥ ꯈꯪꯗꯦ꯫ ꯑꯩꯈꯣꯏꯅ ꯎꯅꯖꯒ ꯏꯃꯥꯅꯃꯨꯛ ꯐꯣꯟ ꯇꯧꯋꯤꯗꯅ ꯑꯦ ꯑꯩꯅ ꯑꯩ ꯊꯕꯛ ꯑꯃ ꯂꯩꯔꯤ ꯀꯣꯟꯅ ꯍꯥꯏꯔꯛꯀꯦ ꯍꯥꯏꯒ ꯑ ꯃꯦꯁꯦꯖ ꯁꯨꯝ ꯊꯥꯔꯛꯄꯗꯨꯗ ꯑꯣꯅ ꯑꯣ ꯑꯗꯨ ꯄꯥꯏꯕꯤꯔꯛꯑꯒꯦꯗ ꯄꯥꯏꯔ ꯄꯥꯏꯔꯛꯄꯅꯤꯗ
ꯑꯣ ꯃꯤꯗꯤ ꯃꯃꯥꯟꯅꯕꯒꯤ ꯌꯥꯝ ꯂꯩꯀꯣ ꯑꯩꯈꯣꯏ ꯑꯩꯁꯨ ꯏꯃꯥꯟꯅꯕ꯭ꯔꯥꯗꯤ ꯈꯜꯂꯨꯕꯅꯦ ꯑꯗꯣ ꯅꯣꯡꯃꯇ ꯑꯩꯅ ꯁꯤꯡꯍꯥꯔ ꯂꯩꯕꯤꯌꯨ ꯆꯥꯅꯤꯡꯉꯦ ꯈꯣꯠꯂꯤ ꯍꯥꯏꯕꯁꯤꯗꯤ ꯅꯣꯡꯃꯇ ꯂꯩꯔꯛꯄꯒꯤ ꯋꯥꯗꯤ ꯑꯗꯨꯝ ꯊꯦꯡꯅꯈꯤꯗ꯭ꯔꯦ ꯍꯥꯏꯔꯤꯕꯀꯣ ꯅꯠꯇ꯭ꯔꯒ ꯑꯩꯈꯣꯏꯁꯤꯅ ꯀꯔꯝꯕ ꯃꯃꯥꯟꯅꯕꯅꯣ ꯃꯤꯗꯨꯅ ꯀꯔꯝꯕ ꯃꯃꯥꯟꯅꯕꯅꯣ ꯑꯩ ꯒ꯭ꯌꯥꯟꯠ ꯇꯥꯖꯗ꯭ꯔꯦꯕꯀꯣ ꯑꯗ ꯅꯪ ꯆꯥꯛ ꯏꯁꯤꯡꯗꯤ ꯆꯥꯔꯕꯣ ꯀꯃꯥꯏꯅ ꯇꯧꯒꯦ
ꯆꯥꯗ꯭ꯔꯤ ꯆꯥꯗ꯭ꯔꯤ ꯄꯥꯈꯠꯀꯅꯨ ꯍꯜꯂꯛꯄ ꯄꯩꯁꯥꯅꯦ ꯃꯥꯏꯗꯨ ꯃꯥꯏꯗꯨ ꯀꯩꯅꯣ ꯇꯧꯕꯅꯦ ꯑꯦ ꯃꯥꯅ ꯄꯤꯔꯛꯄꯅꯦ ꯑꯃꯨꯛ ꯀꯥꯞꯄꯛꯄꯅꯦ ꯑꯩꯅ ꯀꯥꯞꯄꯛꯅꯣ ꯍꯥꯏꯔꯁꯨ ꯍꯣꯏ ꯅꯨꯡꯉꯥꯏꯇꯦꯗ ꯑꯗꯨ ꯍꯣꯏ ꯑꯩ ꯆꯥꯗ꯭ꯔꯤ ꯉꯁꯤ ꯆꯥꯛꯇꯤ ꯑꯩꯒꯤ ꯑꯩꯈꯣꯏ ꯊꯣꯡꯗ꯭ꯔꯦ ꯑꯩꯈꯣꯏ ꯆꯥꯛ ꯊꯣꯡꯉꯔꯣꯏ ꯍꯥꯏꯗ ꯍꯨꯝ ꯑꯆꯣꯏꯑꯄꯥ ꯃꯦꯀ꯭ꯔꯣꯅꯤꯔꯥ ꯆꯧꯔꯥ ꯈꯔ ꯍꯧꯔꯦ ꯑꯗꯨꯒ ꯑꯃꯨꯛ ꯆꯥ ꯆꯥ ꯆꯥꯒꯦ ꯇꯧꯔꯤ ꯍꯥꯏꯇꯥꯔꯦ
ꯄꯥꯈꯠꯄꯕꯨꯗꯤ ꯅꯠꯇꯦꯗ ꯄꯥꯈꯠꯄ ꯍꯥꯏꯕꯗꯤ ꯄꯩꯁꯥꯗꯣ ꯅꯪꯅ ꯂꯩꯔꯒ ꯅꯪꯅ ꯂꯩꯕꯤ ꯈꯣꯠꯂꯤ ꯍꯥꯏꯕꯒꯤ ꯑꯃꯠꯇ ꯅꯠꯇꯦꯗ ꯑꯗꯨꯕꯨꯗꯤ ꯍꯥꯏꯕꯗꯤ ꯑꯗꯨ ꯑꯣꯏꯔꯒꯁꯨ ꯂꯩꯕꯤꯔꯤꯗꯅꯀꯣ ꯁꯨꯃꯥꯏꯅ ꯆꯥꯅꯤꯡꯉꯤ ꯁꯨꯃꯥꯏꯅ ꯂꯩꯕꯤꯔꯛꯎ ꯀ ꯍꯥꯏꯕꯗ ꯂꯩꯗꯤ ꯂꯩꯔꯤꯗꯅꯀꯣ ꯑꯗꯣ ꯑꯗꯨꯒꯤ ꯋꯥꯅꯦ ꯑꯩꯅ ꯍꯥꯏꯕꯗꯤ ꯍꯥꯏꯗꯤ ꯅꯪꯅ ꯃꯥ ꯅꯪꯅ ꯄꯤꯖꯩ ꯈꯣꯠꯂꯤ ꯍꯥꯏꯕꯒꯤ ꯋꯥꯕꯨꯗꯤ ꯅꯠꯇꯦꯗ ꯑꯗꯨ ꯅꯣꯏꯒꯤ ꯆꯧꯒ ꯃꯦꯀ꯭ꯔꯣꯅꯤꯒ ꯇꯧꯏ ꯍꯥꯏꯁꯤꯕꯨ ꯑꯥ ꯑꯗꯨꯝ ꯍꯥꯏꯗꯤ ꯅꯣꯏ ꯃꯃꯥ ꯕꯕꯥꯗꯨꯁꯨ ꯆꯧ ꯃꯦꯀ꯭ꯔꯣꯅꯤ ꯇꯧꯔꯒ ꯑꯗꯨꯝ ꯌꯥꯕ꯭ꯔꯣ ꯍꯥꯏꯕꯗꯤ ꯍꯧꯖꯤꯛꯀꯥꯟ ꯑꯍꯟꯁꯤꯡꯗꯤ ꯂꯩꯗꯅꯀꯣ ꯆꯥꯛ ꯑꯣꯏꯅ ꯆꯥꯗ꯭ꯔꯒꯗꯤ ꯅꯨꯡꯉꯥꯏꯇꯦ ꯀꯥꯏꯅ ꯍꯥꯏꯕ ꯅꯍꯥꯒꯤ ꯇꯥꯏꯞꯇ ꯃꯦꯀ꯭ꯔꯣꯅꯤ ꯆꯧ ꯆꯥꯔꯒꯗꯪ ꯇꯣꯛꯎꯒ ꯍꯥꯏꯕꯗꯣ ꯁꯨꯝ ꯌꯥꯒꯟꯗꯕ ꯑꯍꯟ ꯂꯩꯗꯅꯀꯣ ꯑꯗꯨꯒꯤꯅꯦ ꯑꯩꯅ ꯍꯪꯉꯛꯏꯁꯦ ꯑꯗꯣ ꯅꯣꯏꯒꯤꯗꯤ ꯑꯗꯨꯝ ꯌꯥꯕ꯭ꯔꯣ ꯀꯃꯥꯏ ꯇꯧꯒꯦ
ꯍꯣꯏ ꯑꯩꯈꯣꯏꯃꯥꯍꯣꯏꯗꯤ ꯌꯥꯏ ꯑꯗꯒꯤ ꯑꯩꯈꯣꯏꯕꯥ ꯍꯣꯏꯅꯃꯨꯛ ꯆꯥꯛꯅ ꯈꯤꯇꯪ ꯍꯦꯟꯅ ꯄꯥꯝ ꯄꯥꯝꯖꯕꯅꯤꯅ ꯃꯥꯗꯤ ꯆꯥꯛ ꯈꯤꯇꯪ ꯌꯥꯎꯇ꯭ꯔꯗꯤ ꯑꯥꯏ ꯍꯦꯛ ꯇꯧꯕꯅꯦ ꯃꯥꯥꯏꯗꯤ ꯍꯥꯏꯗꯤ ꯌꯥꯏ ꯍꯥꯏꯔꯁꯨ ꯆꯥꯛꯇꯣ ꯈꯤꯇꯪ ꯆꯥꯗ꯭ꯔ ꯁꯨꯝ ꯆꯥꯗꯕ ꯑꯣꯏꯅ ꯅꯤꯡꯕꯗꯣ ꯆꯥꯈꯤꯗꯦ ꯈꯣꯠꯈꯤꯗꯦ ꯍꯥꯏꯅ ꯈꯟꯖꯕꯗꯣ ꯑꯗꯨꯒꯤꯅꯤꯗ ꯍꯦ ꯑꯗꯨꯏ ꯉꯁꯥꯏꯒꯤꯗꯨꯗꯤ ꯎꯝ ꯏꯕꯥꯅꯤ ꯊꯦꯡꯅꯗꯕꯩꯅꯤ ꯀꯩꯅꯣ ꯍꯥꯏꯗꯤ ꯑꯥ ꯁꯤꯡꯍꯥꯔ ꯑꯣꯏꯔꯣ ꯀꯩꯅꯣ ꯑꯣꯏꯔꯣ ꯅꯪꯁꯨ ꯉꯟꯅ ꯆꯠꯊꯣꯛꯑꯦ ꯑꯗꯩ ꯑꯩꯁꯨ ꯉꯟꯅ ꯅꯪ ꯀꯩꯅꯣ ꯁꯣꯝꯗ ꯍꯥꯏ ꯍꯥꯏꯗꯣꯛꯂꯛꯀꯦ ꯍꯥꯏꯔꯗꯤ ꯑꯦ ꯁꯤꯡꯍꯥꯔ ꯆꯥꯁꯤꯔꯣ ꯀꯩꯅꯣ ꯇꯧꯁꯤꯔꯣ ꯑꯌꯨꯛꯀꯤ ꯕ꯭ꯔꯦꯛꯐꯥꯁ ꯅꯣꯡꯐꯥꯗꯣꯛ ꯍꯥꯏ ꯌꯥꯕꯅꯦ ꯅꯪꯁꯨ ꯇꯔꯦꯠ ꯇꯩꯔꯥ ꯆꯠꯊꯣꯛꯏ ꯍꯥꯏꯔꯦ ꯑꯩ ꯀꯃꯥꯏ ꯍꯥꯏꯗꯣꯏꯕ
ꯍꯣꯏ ꯑꯗꯨꯕꯨꯗꯤ ꯁꯨꯝ ꯐꯥꯈꯤ ꯇꯧꯕꯅꯤꯗ ꯁꯨꯝ ꯃꯄꯥꯗꯨ ꯆꯥꯅꯩꯑꯦꯅ ꯅꯨꯡꯉꯥꯏꯑꯦꯅ ꯑꯗꯨꯗꯣ ꯑ ꯅꯣꯏꯒꯤ ꯃꯦꯀ꯭ꯔꯣꯅꯤꯗꯣ ꯀꯩꯅꯣ ꯃꯦꯀ꯭ꯔꯣꯅꯤ ꯈꯛꯇꯔꯣ ꯆꯧꯁꯨ ꯌꯥꯎꯕ꯭ꯔꯣ ꯑꯗꯨꯒ ꯍꯥꯏꯕꯗꯤ ꯑꯗꯨꯝ ꯆꯤꯀꯟꯒꯨꯝꯕ ꯌꯦꯟꯒꯨꯝꯕ ꯑꯣꯛꯁꯥꯒꯨꯝꯕ ꯌꯦꯔꯨꯝꯒꯨꯝ ꯌꯥꯎꯕ꯭ꯔꯣ ꯅꯠꯇ꯭ꯔꯒ ꯏꯆꯝ ꯆꯝꯅ ꯑꯗꯨꯝ ꯃꯦꯀ꯭ꯔꯣꯅꯤꯒ ꯆꯧꯗꯨꯒ ꯈꯛꯇꯪ ꯉꯧꯕ꯭ꯔꯣ ꯀꯃꯥꯏꯅ ꯇꯧꯒꯦ ꯑꯅꯤ ꯊꯣꯛꯑꯒ ꯇꯣꯉꯥꯟ ꯉꯧꯔꯤꯔꯥ ꯅꯠꯇ꯭ꯔꯒ ꯑꯅꯤꯗꯨ ꯃꯤꯛꯁ ꯇꯧꯔꯤꯔꯣ ꯀꯃꯥꯏꯅ ꯇꯧꯏꯅꯣ
ꯑꯣ ꯇꯣꯉꯥꯟꯅ ꯇꯣꯉꯥꯟ ꯇꯣꯉꯥꯟꯅꯗꯤ ꯉꯧꯕꯅꯦꯀꯣ ꯍꯣꯏ ꯉꯁꯤꯗꯤ ꯀꯩꯅꯣ ꯌꯥꯎꯗ꯭ꯔꯦ ꯆꯤꯛꯀꯟ ꯑ ꯌꯦꯔꯨꯝ ꯌꯦꯔꯨꯝ ꯑꯗꯒꯤ ꯌꯦꯟ ꯅꯣꯡꯗꯤ ꯌꯥꯎꯇ꯭ꯔꯦ ꯌꯦꯔꯨꯝꯒꯗꯤ ꯍꯦꯛ ꯍ ꯑꯩꯈꯣꯏꯁꯦ ꯉꯥꯎꯋꯦꯕ ꯑꯩꯈꯣꯏꯒꯤ ꯅꯨꯗꯜꯁ ꯑꯩꯈꯣꯏ ꯑꯁꯥꯕ ꯂꯩꯗꯅ ꯃꯣꯏ ꯀꯣꯔꯤꯌꯥꯒꯤ ꯍꯥꯏꯗꯣꯏꯔꯥ ꯑꯗꯨꯃꯥꯏꯒ ꯆꯥꯕ ꯅꯠꯇ꯭ꯔ ꯅꯨꯡꯗꯜꯁ ꯉꯁꯤ ꯑꯦ ꯃꯦꯒꯤ ꯇꯧꯋꯦ ꯍꯥꯏꯔꯣ ꯑꯗꯨꯑꯣꯏꯗꯤ ꯌꯦꯔꯨꯝ ꯐꯨꯠꯄꯅꯤ ꯈꯪꯗꯦ ꯀꯩꯅꯣ ꯇꯧꯋꯤ ꯉꯁꯤꯗꯤ ꯄꯨꯂꯞ ꯆꯝ ꯂꯩꯔꯝꯃꯦ ꯇꯣꯉꯥꯟ ꯇꯣꯉꯥꯟ ꯉꯧꯔꯒ ꯍꯥꯏꯇꯥꯔꯦ ꯑꯇꯩ ꯃꯅꯥ ꯃꯁꯤꯡ ꯑꯗꯩ ꯑꯈꯣꯏ ꯇꯤꯜꯍꯧ ꯆꯅꯝ ꯑꯗꯒꯤ ꯈꯥꯃꯦꯟ ꯑꯁꯤꯟꯕ ꯅꯣꯡ ꯐꯥꯗꯣꯛ ꯑꯂꯨ ꯑꯂꯨ ꯈꯔ ꯑꯉꯧꯕꯗꯣ ꯇꯣꯉꯥꯟꯅ ꯇꯥꯎꯊꯣꯛꯑꯣ ꯈꯣꯠꯄ ꯑ ꯇꯣꯅꯥ ꯇꯣꯉꯥꯟꯅ ꯇꯥꯎꯊꯣꯛꯑꯒ ꯀꯣꯟꯅ ꯂꯣꯏꯔꯀꯥꯟꯗ ꯑꯃꯨꯛ ꯆꯥꯏꯑꯦꯕ ꯑꯗꯨꯃꯥꯏꯅꯗꯤ ꯇꯧꯋꯤ ꯃꯤꯔꯥꯃꯤꯁ ꯇꯧꯒꯦ ꯍꯥꯏꯔꯗꯤ ꯅꯪ ꯀꯔꯤ ꯃꯊꯦꯜ ꯇꯧꯕꯅꯣ ꯉꯁꯤꯅ
ꯍꯣꯏ ꯑꯗꯨꯗꯣ ꯀꯩꯅꯣ ꯇꯧꯕꯅꯦ ꯒꯥꯖꯔꯒꯨꯝꯕꯀꯣ ꯒꯥꯖꯔꯒꯨꯝꯕ ꯑꯗꯣ ꯑꯗꯨꯁꯨ ꯌꯥꯝ ꯄꯛꯅꯕꯅꯦꯕ ꯑꯗꯨꯒ ꯊꯥꯕꯤꯗꯣ ꯊꯕꯤꯁꯤꯅ ꯑꯩꯈꯣꯏꯒꯤ ꯄꯨꯔꯥ ꯃꯨꯜꯂꯀꯥꯟꯗꯅ ꯍꯧꯖꯤꯛꯀꯤ ꯅꯪꯅ ꯉꯧꯒꯗꯕꯗꯣ ꯉꯧ ꯂꯣꯏꯔꯀꯥꯟꯗ ꯂꯣꯏꯔꯝꯗꯥꯏꯗꯒ ꯈꯤꯇꯪ ꯑꯗꯨꯝ ꯍꯥꯞꯄ ꯑꯗꯨꯒ ꯀꯣꯕꯤꯗꯨꯁꯨ ꯑꯩꯈꯣꯏꯒꯤ ꯂꯣꯏꯔꯝꯗꯥꯏꯗ ꯈꯤꯇꯪ ꯀꯨꯞꯄꯒ ꯑꯃꯨꯛ ꯆꯥꯏꯁꯤꯟꯕ ꯑꯗꯨꯗꯨ ꯌꯥꯝ ꯍꯥꯎꯕꯅꯦ ꯍꯥꯏꯕꯗꯤ ꯅꯪꯅ ꯉꯁꯥꯏ ꯉꯧꯔꯤꯉꯩꯗ ꯀꯣꯕꯤ ꯍꯥꯞꯈ꯭ꯔꯒꯁꯨ ꯂꯣꯏꯔꯝꯗꯥꯏꯗꯁꯨ ꯐꯗꯤꯒꯣꯝ ꯆꯥꯏꯕꯒꯤ ꯇꯥꯏꯞꯇ ꯀꯣꯕꯤ ꯈꯤꯇꯪ ꯆꯥꯏꯕꯗꯣ ꯑꯗꯨꯒꯨꯝꯕꯗꯨ ꯌꯥꯝ ꯍꯥꯎꯕꯅꯦ ꯍꯥꯏꯕꯗꯤ ꯑꯗꯨꯝ ꯃꯦꯔꯥꯃꯤꯁ ꯑꯣꯏꯔꯒꯁꯨꯀꯣ ꯑꯗꯨꯝ ꯍꯥꯎꯕꯅꯦ ꯑꯩꯗꯤ ꯑꯗꯨꯝ ꯄꯥꯝꯃꯦꯕꯀꯣ ꯆꯧꯒꯨꯝꯕ ꯃꯦꯀꯣꯅꯤꯒꯨꯝꯕꯁꯦ ꯑꯗꯨꯝ ꯄꯥꯝꯃꯦ ꯑꯗꯨꯅ ꯑꯗꯨꯝ ꯍꯥꯏꯕ ꯋꯥꯅꯦꯕ ꯑꯗꯨꯒ ꯑꯆꯧꯕ ꯃꯦꯀ꯭ꯔꯣꯅꯤꯗꯨꯒꯤ ꯃꯊꯛꯇꯨꯗ ꯁꯣꯁꯀꯨꯝꯕ ꯂꯩꯔꯒꯗꯤ ꯑꯗꯨꯝ ꯅꯪ ꯁꯣꯌꯥ ꯁꯣꯁꯀꯨꯝꯕꯗꯣ ꯍꯥꯞꯆꯤꯜꯂꯣ ꯌꯥꯝ ꯍꯥꯎꯕꯅꯦ ꯁꯣꯁꯀꯨꯝꯕꯁꯨ ꯌꯥꯝ ꯄꯥꯝꯃꯦꯕꯀꯣ ꯑꯩꯗꯤ ꯑꯗꯨꯒꯤ ꯑꯗꯨꯝ ꯍꯥꯏꯔꯛꯄꯅꯦ ꯑꯩꯈꯣꯏꯒꯤ ꯑꯣꯏꯅꯗꯤ ꯃꯊꯦꯜ ꯁꯦ ꯉꯁꯤꯁꯦ ꯂꯐꯨ ꯢꯔꯣꯜꯂꯦ ꯑꯗꯨꯒ ꯉꯥ ꯉꯥ ꯑꯇꯥꯎꯕ ꯑꯃ ꯍꯥꯏꯇꯥꯔꯦ ꯑꯗꯨꯝ ꯍꯥꯏꯕꯗꯤ ꯌꯥꯝ ꯆꯥꯎꯕ ꯅꯠꯇꯦ ꯑꯗꯨꯝ ꯇꯥꯎꯊꯣꯛꯑꯒ ꯊꯝꯈꯤꯕ ꯑꯗꯨ ꯁꯥꯍꯜꯂꯒ ꯑꯗꯨꯃꯥꯏꯅ ꯆꯥꯗꯧꯕ ꯃꯥꯜꯂꯦ ꯑꯩꯒꯤ ꯑꯣꯏꯅꯕꯨꯗꯤ ꯆꯥꯗꯤ ꯆꯥꯗ꯭ꯔꯦꯕꯀꯣ ꯍꯥꯏꯕꯗꯤ ꯑꯩꯁꯦ ꯉꯁꯥꯏ ꯏꯃꯥꯟꯅꯕ ꯑꯃꯒ ꯁꯨꯝ ꯆꯧ ꯀꯩꯀꯥ ꯈꯔ ꯆꯥꯁꯤꯜꯂꯛꯄ ꯍꯥꯏꯇꯥꯔꯦ ꯑꯗꯨꯒꯤ ꯆꯥꯛꯁꯦ ꯆꯥꯅꯤꯡꯗ꯭ꯔꯤꯕ ꯑꯗꯨ ꯆꯥꯔꯅꯤ ꯉꯥꯏꯍꯥꯛ ꯂꯩꯔꯒ ꯄꯨꯡ ꯃꯥꯄꯟ ꯁ꯭ꯋꯥꯏꯗꯗꯤ ꯆꯥꯅꯕ ꯇꯧꯔꯅꯤ ꯑꯗꯣ ꯅꯪꯗꯤ ꯆꯥꯛ ꯆꯥꯔꯕ꯭ꯔꯣ ꯀꯃꯥꯏꯅ ꯑꯦ ꯆꯥꯛ ꯍꯥꯏꯔꯦ ꯅꯪ ꯍꯧꯖꯤꯛꯀꯤ ꯃꯦꯀ꯭ꯔꯣꯅꯤ ꯀꯩꯀꯥꯗꯨ ꯆꯥꯔꯕ꯭ꯔꯣ ꯆꯥꯗ꯭ꯔꯤꯕ꯭ꯔꯣ
ꯆꯥꯗ꯭ꯔꯤꯗ ꯑꯩ ꯉꯥꯛꯇꯪ ꯂꯩꯒꯦꯅ ꯍꯜꯂꯛꯄꯗ ꯉꯥꯏꯔꯤ ꯈꯣꯡ ꯈꯨꯠ ꯍꯥꯝꯗꯣꯛꯢꯅꯦ ꯁꯝꯁꯦ ꯑꯩ ꯂꯥꯛꯄꯒ ꯀꯩꯅꯣꯅ ꯁꯥꯄꯨꯅ ꯆꯥꯝꯊꯣꯛꯑꯦ ꯁꯦꯝꯄꯄꯨꯅ ꯆꯥꯝꯊꯣꯛꯑꯦꯕꯀꯣ ꯑꯗꯩ ꯈꯣꯡꯁꯤ ꯏꯁꯤꯡ ꯑꯁꯥꯕꯗ ꯉꯥꯏꯍꯥꯛꯇꯪ ꯇꯤꯡꯉꯒ ꯃꯥꯢ ꯃꯤꯠ ꯇꯥꯊꯣꯛꯑꯒ ꯍꯥꯏꯇꯥꯔꯦ ꯅꯥꯟꯅ ꯆꯥꯕꯅꯦꯕ ꯀꯩ ꯆꯥꯔꯀꯥꯟꯗ ꯑꯗꯨꯅ ꯉꯥꯏꯍꯥꯛꯇꯪꯗꯤ ꯂꯩꯈꯤꯅꯤ ꯂꯥꯛꯄ ꯁꯨꯃꯥꯢꯅ ꯈꯔ ꯋꯥꯒꯨꯝ ꯇꯧꯏ ꯍꯥꯏꯅ ꯑꯗꯨꯒꯤ ꯃꯁꯤ ꯍꯥꯏꯔꯣꯅꯦ ꯍꯥꯏꯔꯣ
ꯍꯣꯏ ꯑꯩꯁꯨ ꯑꯗꯨꯃꯥꯏꯅ ꯇꯧꯗꯣꯏꯅꯦ ꯑꯩꯁꯨ ꯈꯣꯡ ꯈꯨꯠ ꯍꯥꯝꯗꯣꯛꯑꯒ ꯑꯩꯗꯤ ꯏꯔꯨꯖꯔꯅꯦꯕꯀꯣ ꯍꯥꯏꯕꯗꯤ ꯏꯔꯨꯖꯊꯣꯛꯄꯗꯨꯅ ꯈꯤꯇꯪ ꯏꯁꯥꯁꯦ ꯌꯥꯡꯉꯦꯕ ꯇꯨꯝꯕꯗ ꯍꯦꯟꯅ ꯅꯨꯡꯉꯥꯏꯕꯗꯨ ꯐ꯭ꯔꯤ ꯑꯣꯏꯕꯗꯨ ꯑꯣꯏꯌꯦꯕꯀꯣ ꯍꯥꯏꯗꯤ ꯑꯗꯨꯝ ꯍꯥꯏꯗꯤ ꯅꯨꯡꯊꯤꯜ ꯆꯨꯞꯄ ꯁꯨꯝ ꯀꯩꯅꯣ ꯊꯕꯛ ꯇꯧꯕ ꯁꯨꯝ ꯇꯧꯔ ꯂꯩꯔꯨꯕꯅꯤꯅ ꯏꯌꯨꯖꯊꯣꯛꯄꯗꯨꯅ ꯈꯤꯇꯪ ꯏꯁꯥ ꯌꯥꯡꯉꯦꯕ ꯑꯗꯨꯅ ꯏꯌꯨꯖꯊꯣꯛꯑꯅꯤ ꯍꯧꯖꯤꯛ ꯢꯔꯨꯖꯊꯣꯛꯄ ꯂꯣꯏꯔꯒ ꯆꯥꯛ ꯆꯥꯔꯅꯤ ꯑꯗꯨꯒ ꯉꯥꯢꯍꯥꯛ ꯂꯩꯔꯒ ꯑꯗꯨꯃꯥꯏꯅ ꯇꯨꯝꯃꯅꯤ ꯆꯥꯛꯆꯥ ꯇꯣꯞꯄꯒꯁꯨ ꯇꯨꯝꯕꯗꯤ ꯇꯨꯝꯁꯤꯜꯂꯣꯏꯕꯀꯣ ꯑꯗꯨꯗ ꯅꯪꯁꯨ ꯆꯧ ꯑꯣꯏꯔꯁꯨ ꯀꯩ ꯑꯣꯏꯔꯁꯨ ꯆꯥꯕꯒꯗꯤ ꯇꯨꯝꯁꯤꯜꯂꯨꯅꯣ ꯌꯥꯝꯗ꯭ꯔꯕꯤꯗ ꯄꯨꯡ ꯑꯃ ꯃꯈꯥꯏꯃꯨꯛꯀꯤ ꯆꯥꯡꯗꯤ ꯑꯗꯨꯝ ꯂꯩꯌꯣ ꯉꯥꯏꯍꯥꯛ ꯍꯥꯏꯕꯗꯤ ꯃꯤꯅꯤꯠ ꯇꯔꯥꯒꯨꯝꯕ ꯑꯃ ꯉꯥꯏꯍꯥꯛ ꯆꯠꯄꯅꯤ ꯈꯪꯗꯦ ꯇꯧꯔꯣ ꯅꯣꯢꯒꯤ ꯃꯊꯥꯛꯇꯨꯗ ꯑꯣꯏꯔꯁꯨ ꯅꯠꯇ꯭ꯔꯒ ꯅꯣꯏꯒꯤ ꯄꯔꯦꯡꯗꯨꯗ ꯑꯣꯏꯔꯁꯨ ꯑꯗꯨꯒ ꯇꯨꯝꯕꯗꯗꯤ ꯄꯨꯡ ꯌꯥꯝꯗꯕꯤꯗ ꯄꯨꯡ ꯑꯃ ꯑꯃ ꯃꯈꯥꯏꯗꯤ ꯑꯗꯨꯃꯥꯏꯅ ꯆꯥꯎꯅ ꯂꯩꯍꯜꯂꯣ ꯑꯗꯨꯅꯪ ꯉꯁꯤ ꯎꯕꯗꯨꯗꯤ ꯅꯁꯥ ꯈꯤꯇꯪ ꯅꯨꯡꯉꯥꯏꯕꯗꯤ ꯃꯥꯜꯂꯦ ꯅꯍꯥꯟ ꯅꯁꯥ ꯉꯝꯗꯦ ꯈꯣꯠꯇꯦ ꯍꯥꯏꯕꯗꯣ ꯑꯗꯨꯝ ꯄꯨꯂꯞ ꯐꯔꯕ꯭ꯔꯥ ꯀꯃꯥꯏꯅ ꯇꯧꯒꯦ ꯍꯧꯖꯤꯛꯄꯣ
ꯐꯠꯇꯔꯤꯗ ꯁꯨꯝ ꯀꯩꯅꯣ ꯇꯧ ꯃꯥꯟꯕꯅꯤꯗ ꯍꯥꯏꯗꯤ ꯁꯨꯝ ꯊꯤꯡꯖꯤꯟ ꯈꯣꯠꯆꯤꯟ ꯑꯃꯨꯛ ꯍꯥꯏꯗꯤ ꯇꯧꯀꯥꯟꯗ ꯑꯃꯨꯛ ꯄꯣꯠꯇꯨ ꯑꯩꯅ ꯅꯥ ꯍꯥꯏꯗꯤ ꯅꯥ ꯐꯔꯦꯒ ꯍꯥꯏꯔꯒ ꯍꯦꯟꯖꯤꯜꯂꯛꯑꯦꯕ ꯑꯩꯉꯣꯟꯗ ꯑꯗꯨꯅ ꯈꯤꯇꯪ ꯖꯨꯇꯣꯟ ꯇꯧꯕꯩ ꯈꯤꯇꯪ ꯀꯩꯅꯣ ꯇꯧ ꯃꯥꯟꯕꯅꯦꯕꯀꯣ ꯂꯦꯡꯊꯣꯛ ꯂꯦꯡꯖꯤꯟ ꯑꯗꯒꯤ ꯆꯠꯊꯣꯛ ꯆꯠꯁꯤꯟ ꯀꯟꯅꯒ ꯀꯟꯅꯒ ꯃꯨꯛꯄ ꯈꯣꯠꯄ ꯑꯃꯐꯥꯎ ꯌꯥꯗ꯭ꯔꯦ ꯍꯧꯖꯤꯛꯁꯨ ꯍꯤꯞꯄꯒꯅꯦꯕ ꯐꯝꯃꯒꯁꯦ ꯑꯃꯨꯛ ꯁꯨꯝ ꯐꯝꯃ ꯂꯥꯛꯑꯝꯃꯦ ꯁꯨꯝ ꯍꯧꯖꯤꯛ ꯍꯠꯄꯒ ꯇꯤꯡꯊꯣꯛꯄꯩꯅꯦꯕ ꯁꯤ ꯇꯤꯡꯊꯣꯛꯄꯗꯨꯁꯨ ꯎꯈꯣꯡꯁꯤ ꯑꯃꯩ ꯃꯠ ꯊꯛꯇ ꯑꯃ ꯊꯥꯡꯒꯠꯂꯁꯨ ꯁꯨꯝ ꯅꯨꯡꯉꯥꯏꯇꯕ ꯑꯗꯨꯁꯨ ꯅꯨꯡꯉꯥꯏꯇ꯭ꯔꯁꯨ ꯅꯨꯡꯉꯥꯏꯇꯅ ꯁꯨꯝ ꯑꯦꯛꯁꯔꯁꯥꯏꯁꯀꯤ ꯃꯥꯑꫭꯡꯗ ꯖꯇꯣꯟꯒꯤ ꯃꯑꯣꯡ ꯀ ꯂꯩꯔꯒ ꯀꯣ ꯌꯥꯏ ꯌꯥꯗꯦ ꯍꯥꯏꯔꯒ ꯇꯧꯔꯤꯕꯅꯦꯕ
ꯍꯣꯏ ꯍꯣꯏ ꯑꯗꯨꯕꯨꯗꯤ ꯍꯥꯏꯕꯗꯤ ꯁꯨꯝ ꯅꯪꯉꯣꯟꯗ ꯈꯔ ꯅꯥꯔꯒꯗꯤ ꯅꯥꯗꯕ ꯀꯃꯥꯏꯅ ꯇꯧꯔꯒ ꯅꯥꯗꯦ ꯈꯣꯠꯇꯦ ꯑꯗꯣ ꯑꯗꯨꯝ ꯅꯪꯁꯨ ꯈꯪꯉꯝꯃꯅꯤ ꯁꯨꯝ ꯅꯥꯔꯛꯑꯕꯅꯤꯅ ꯑꯗꯣ ꯌꯦꯡꯉꯣ ꯍꯤꯞꯄꯕꯨ ꯑꯣꯏꯔꯁꯨ ꯇꯨꯝꯕꯕꯨ ꯑꯣꯏꯔꯁꯨ ꯀꯃꯥꯏꯅ ꯂꯩꯔꯒꯅ ꯈꯤꯇꯪ ꯐꯩ ꯍꯥꯏꯕꯗꯣ ꯑꯗꯨꯃꯥꯏꯅ ꯇꯧꯔꯣ ꯑꯗꯨꯒ ꯍꯣꯏ ꯑꯗꯨꯝ ꯇꯦꯛ ꯇꯦꯛ ꯇꯧꯕ ꯌꯥꯔꯗꯤ ꯇꯧꯋꯣ ꯍꯛꯆꯥꯡ ꯁꯥꯖꯦꯜꯗꯨꯁꯨ ꯑꯗꯨꯒ ꯆꯥꯕ ꯊꯛꯄꯗꯨꯁꯨ ꯈꯤꯇꯪ ꯑꯗꯨꯝ ꯌꯦꯡꯉ ꯌꯦꯡꯉꯒ ꯍꯥꯏꯕꯗꯤ ꯏꯃꯥꯟꯅꯕ ꯅꯨꯡꯇꯤꯒꯤ ꯊꯦꯡꯅꯕꯅꯤꯅ ꯅꯪꯗꯣ ꯑꯗꯨꯝ ꯍꯥꯟꯅꯗꯒꯤꯁꯨ ꯑꯩꯒ ꯄꯨꯜꯂꯤꯉꯩꯗꯁꯨ ꯍꯥꯏꯕꯗꯤ ꯑꯗꯨꯝ ꯆꯥꯕ ꯊꯛꯄꯗꯣ ꯄꯥꯝꯖꯕꯅꯤꯅ ꯑꯗꯨꯝ ꯉꯁꯤꯅ ꯑꯩꯅ ꯆꯥꯥꯁꯦ ꯍꯥꯏꯅꯤꯅ ꯅꯪꯁꯨ ꯍꯣꯏ ꯍꯥꯏꯅꯤ ꯍꯌꯦꯡꯩꯅ ꯅꯪꯅ ꯍꯣꯏ ꯍꯥꯏꯅꯤ ꯑꯗꯨꯃꯥꯏꯅ ꯑꯗꯨꯝ ꯆꯥꯁꯤꯜꯂꯗꯅꯀꯣ ꯑꯩꯈꯣꯏꯅꯤꯗꯁꯨ ꯑꯗꯨ ꯅꯪ ꯍꯧꯖꯤꯛꯁꯨ ꯅꯪ ꯑꯗꯨꯝ ꯍꯥꯏꯕꯗꯤ ꯆꯥꯅꯕꯕꯨ ꯃꯤꯕꯨ ꯂꯩꯔꯒꯗꯤ ꯑꯗꯨꯝ ꯍꯦꯛꯇ ꯆꯥꯁꯦ ꯍꯥꯏꯕꯗꯤ ꯗ ꯀꯩꯁꯨ ꯇꯜꯂꯤ ꯀꯥꯏꯅ ꯍꯥꯏꯔꯝ ꯕꯥꯎ ꯃꯥꯟꯗꯕꯗꯣ ꯑꯗꯨꯅ ꯅꯪ ꯑꯗꯨꯝ ꯌꯦꯡꯉꯣ ꯍꯥꯏꯕꯗꯤ ꯑꯩꯈꯣꯏꯅ ꯆꯥꯁꯤꯜꯂꯗꯨꯁꯨ ꯑꯗꯨꯝ ꯀꯩ ꯍꯥꯏꯅꯤ ꯑꯗꯨꯝ ꯊꯥꯎ ꯊꯨꯝ ꯌꯥꯝ ꯌꯥꯎꯕ ꯍꯛꯆꯥꯡꯗ ꯑꯗꯨꯝ ꯏꯁꯥ ꯆꯥꯎꯈꯠꯄꯗ ꯃꯇꯦꯡ ꯌꯥꯝ ꯑꯣꯏꯒꯗꯕ ꯄꯣꯠꯅ ꯑꯅꯝꯕ ꯑꯣꯏꯗꯅꯀꯣ ꯍꯥꯏꯕꯗꯤ ꯀꯩꯁꯨ ꯆꯝꯐꯨꯠ ꯀꯨꯝꯕ ꯆꯥꯔꯒꯗꯤ ꯀꯩꯁꯨ ꯍꯜꯂꯛꯇꯣꯏꯗꯅ ꯑꯩꯈꯣꯏꯗꯣ ꯑꯗꯨꯝ ꯊꯥꯎ ꯊꯨꯝ ꯉꯥꯛꯀꯅꯦꯕ ꯑꯩꯈꯣꯏꯅ ꯆꯥꯗꯣꯏꯗꯣ ꯑꯗꯨꯅ ꯅꯪꯁꯨ ꯍꯥꯏꯗꯤ ꯁꯥꯖꯦꯜ ꯀꯟꯅ ꯆꯠꯄ ꯈꯣꯠꯄ ꯑꯝꯇ ꯇꯧꯕ ꯅꯠꯇꯕꯅꯤꯅ ꯐꯝꯃꯒꯗꯪ ꯂꯩꯕꯅꯤꯅ ꯑꯗꯨꯒꯨꯝꯕꯗꯨꯁꯨ ꯌꯦꯡꯉꯣ ꯏꯁꯥꯁꯦ ꯌꯥꯝ ꯆꯥꯎꯈꯠꯂꯒꯗꯤ ꯀꯥꯟꯅꯗꯦ ꯑꯩꯁꯨ ꯆꯥꯎꯗꯦ ꯅꯣꯏꯗꯦ ꯍꯥꯏꯕ ꯅꯠꯇꯦꯀꯣ ꯅꯣꯏ ꯑꯗꯨ ꯑꯣꯏꯔꯒꯁꯨ ꯅꯪꯁꯨ ꯅꯨꯏ ꯐꯅꯉꯥꯏꯒꯤꯗꯣ ꯍꯥꯏꯔꯤꯅꯦ ꯑꯩꯅ ꯍꯥꯏꯔꯤꯁꯦ ꯀꯣ ꯒ꯭ꯌꯥꯟ ꯇꯥꯏꯀꯣ
ꯑꯗꯨꯕꯨꯗꯤ ꯍꯣꯏ ꯅꯣꯡ ꯐꯥꯗꯣꯛ ꯀꯩꯅꯣ ꯇꯧꯕꯅꯤꯅ ꯍꯥꯏꯗꯤ ꯏꯃꯥꯟꯅꯕ ꯁꯨꯝ ꯏꯃꯥꯟꯅꯕ ꯍꯥꯏꯔꯛꯄꯅꯤꯅ ꯑꯦ ꯅꯣꯡ ꯐꯥꯗꯣꯛ ꯑꯦ ꯄꯨꯟꯁꯤ ꯈꯣꯠꯁꯤ ꯍꯥꯏꯔꯛꯄꯅꯣ ꯑꯩꯁꯨ ꯀꯃꯥꯏꯅ ꯑꯦ ꯌꯥꯔꯣꯏ ꯈꯣꯠꯂꫭꯏ ꯍꯥꯏꯕꯗꯨ ꯐꯖꯗꯦ ꯍꯥꯏꯕꯒꯤ ꯁꯨꯝ ꯍꯥꯏꯕꯩ ꯋꯥꯅꯦꯗ ꯏꯇꯣꯟꯗꯤ ꯑꯗꯨꯝ ꯆꯥꯡ ꯅꯥꯏꯅ ꯇꯧꯔꯁꯨ ꯁꯨꯝ ꯃꯄꯥꯗꯣ ꯑꯩꯈꯣꯏꯒꯤ ꯅꯤꯡꯖꯣꯟꯒꯤ ꯑꯩꯈꯣꯏꯒꯤ ꯁꯔꯨꯛ ꯇꯥꯏꯅꯕꯒꯤ ꯃꯄꯥꯁꯤ ꯑꯣꯏꯕꯅꯦꯕ ꯍꯥꯏꯗꯤ ꯃꯁꯜꯗ ꯑꯣꯏꯔꯣ ꯅꯠꯇ꯭ꯔꯒ ꯑꯩꯈꯣꯏꯒꯤ ꯁꯔꯨꯗ ꯑꯣꯏꯔꯒꯅ ꯑꯃꯨꯛ ꯈꯤꯇꯪ ꯇꯣꯡꯉꯥꯂꯦ ꯍꯥꯏꯇꯥꯔꯦ ꯑꯩꯈꯣꯏ ꯇꯥꯏꯅꯕꯝ ꯁꯝꯅ ꯍꯥꯏꯔꯗꯤ ꯖꯣꯏꯟꯇꯨꯅꯤ ꯍꯥꯏꯇꯥꯔꯦ ꯑꯗꯨꯅ ꯑꯩꯁꯦ ꯇꯐꯝꯝ ꯆꯥꯐꯝ ꯈꯪꯗꯕꯅꯦꯕ ꯀꯃꯥꯏꯅ ꯀꯔꯤ ꯇꯧꯅꯤ ꯍꯥꯏꯕꯁꯦ ꯑꯗꯨꯒꯤꯅꯤꯗ
ꯍꯣꯏ ꯃꯔꯨ ꯑꯣꯏꯅ ꯑꯩꯈꯣꯏꯒꯤ ꯖꯣꯏꯟꯒꯨꯝꯕꯗ ꯅꯥꯕꯁꯦ ꯐꯕꯁꯦ ꯈꯤꯇꯪ ꯇꯞ ꯀꯜꯂꯦ ꯑꯗꯨꯒ ꯃꯣꯏꯁꯦ ꯀꯔꯤ ꯍꯥꯏꯅꯤ ꯐꯒ꯭ꯔꯦ ꯍꯥꯏꯔꯁꯨ ꯈꯤꯇꯪ ꯑꯔꯨꯝꯕ ꯊꯥꯡꯕꯅꯤ ꯈꯪꯗꯦ ꯅꯠꯇ꯭ꯔꯥꯒ ꯃꯞ ꯄꯥ ꯆꯥꯗꯅ ꯐꯝꯗꯕ ꯂꯦꯞꯈꯠꯄ ꯇꯨꯁꯤꯟꯕ ꯇꯧꯕꯗ ꯑꯃꯨꯛ ꯍꯦꯛꯇꯥ ꯍꯧꯗꯣꯛꯄꯤꯗꯣ ꯇꯧꯋꯦꯕꯀꯣ ꯖꯣꯏꯟꯒꯨꯝꯕꯁꯦ ꯈꯤꯇꯪ ꯐꯕꯁꯨ ꯇꯞꯄꯦ ꯑꯗꯨꯒ ꯑꯥ ꯄꯨꯔꯥ ꯐꯒ꯭ꯔꯥꯕ ꯐꯥꯒ꯭ꯔꯦ ꯀꯥꯏꯅ ꯂꯩꯊꯣꯛꯄꯗꯨꯁꯨ ꯍꯦꯛ ꯌꯥꯗꯕꯗꯨ ꯑꯣꯏ ꯑꯗꯨꯅ ꯍꯣꯏ ꯈꯤꯇꯪ ꯈꯤꯇꯪ ꯆꯦꯛꯁꯤꯜꯂꯣ ꯍꯦꯟꯅ ꯃꯌꯥꯝꯗ ꯃꯌꯥꯝ ꯆꯦꯛꯁꯤꯟꯕꯗꯒꯤ ꯍꯥꯏ ꯇꯔꯦꯀꯣ ꯑꯗꯨꯒ ꯆꯥꯕ ꯊꯛ ꯐꯨꯠꯇꯨꯖꯨ ꯈꯤꯇꯪ ꯌꯦꯡꯉꯒ ꯑꯗꯨꯃꯥꯏꯅ ꯑꯗꯨꯝ ꯇꯦꯛ ꯇꯦꯛ ꯌꯥꯅꯕ ꯍꯥꯏꯗꯤ ꯐꯒꯠꯂꯛꯑꯒꯗꯤ ꯐꯩꯗꯅꯀꯣ ꯑꯗꯨ ꯐꯒꯠꯂꯛꯅꯨ ꯍꯥꯏꯁꯨ ꯑꯗꯨꯃꯥꯏꯅ ꯇꯦꯛ ꯇꯦꯛ ꯇꯧꯔꯣ ꯑꯗꯨ ꯐꯔꯦꯅꯦ ꯉꯁꯤꯒꯤꯗꯤ ꯅꯪ ꯍꯜꯂꯛꯄꯗꯁꯨ ꯉꯥꯏ ꯍꯥꯏꯔꯃꯤꯅ ꯋꯥꯔꯝꯃꯅꯤ ꯄꯣꯊꯥꯒꯦꯁꯨ ꯄꯣꯊꯥꯖꯔꯣꯅꯦ
ꯎꯝ ꯎꯝ